ꯍꯦꯜꯂ
ꯎꯝ ꯍꯜꯂꯣ
ꯑ ꯇꯥꯏꯌꯦ ꯇꯥꯏꯌꯦ
ꯍꯦꯗꯕꯤꯅꯣ
ꯁꯨꯝ ꯚꯗꯤꯑꯣ ꯌꯦꯡꯔꯝꯃꯤꯅꯦ
ꯕꯤꯗꯤꯑꯣ ꯌꯦꯡ ꯀꯔꯤ ꯐꯤꯂꯝ ꯌꯦꯡꯕꯣ
ꯑꯁ ꯐꯤꯂꯝ ꯌꯦꯡꯗꯣꯏꯗ ꯉꯔꯥꯡꯒꯤ ꯕꯣꯜ ꯆꯨꯝꯃꯦꯒ ꯂꯥꯜꯂꯦꯒ ꯃꯣꯏ ꯃꯌꯥꯝꯒꯤꯗꯣ ꯌꯦꯡꯉ ꯂꯩꯕꯅꯦ
ꯑꯗꯣ ꯅꯪꯁꯨ ꯊꯝꯃꯣ ꯌꯥꯝ ꯀꯥꯏꯔꯕꯣ ꯉꯥꯡꯒꯤꯅꯒ
ꯀꯥꯏꯗꯦꯗ ꯀꯅꯥꯅ ꯆꯨꯝꯃꯤ ꯖꯥꯠꯂꯥꯅ ꯑꯩꯁꯦ ꯐꯥ ꯌꯦꯡꯉꯤꯅꯦ
ꯑꯣ
ꯅꯪꯗꯤ ꯅꯪꯗꯤ ꯀꯅꯥꯏ ꯄꯥꯔꯇꯤꯅꯣ
ꯑꯩꯗꯤ ꯉꯝꯕꯗꯣ
ꯎꯝ
ꯉꯝꯕꯗꯣ ꯑꯗꯨꯝ ꯑꯩꯗꯤ ꯑꯗꯣ ꯄꯥꯔꯕꯤꯗ ꯆꯠꯂꯦ
ꯑꯠꯁꯥ ꯑꯗꯣ ꯃꯣꯏꯒꯤ ꯅꯪꯒꯤ ꯋꯥꯈꯜꯗꯗꯤ ꯀꯅꯥꯅ ꯆꯨꯝꯕ꯭ꯔꯥ ꯃꯤꯅꯗꯤ ꯂꯥꯜꯂꯦ ꯔꯔꯤꯐ꯭ꯔꯤꯅ ꯄꯥꯔꯁꯅꯦꯂꯤꯇꯤ ꯂꯩꯌꯦꯁꯨ ꯍꯥꯏ
ꯑꯗꯣ ꯑꯁ ꯌꯦꯡꯊꯤꯕꯁꯤꯡꯅ ꯍꯥꯏꯕꯅꯤꯗ ꯐꯥꯖꯅ ꯌꯦꯡꯁꯤꯜꯂꯛꯑꯗꯤ ꯁꯣꯏ ꯄꯦꯅꯥꯜꯇꯤ ꯂꯩ ꯍꯥꯏꯕꯗꯨ ꯁꯣꯏꯕꯗꯤ ꯅꯠꯇꯦ ꯌꯦꯡꯉꯣ ꯐꯥꯖꯅ ꯌꯦꯡꯉꯣ ꯅꯪꯁꯨ
ꯍꯣꯏ ꯑꯩꯁꯨ ꯌꯦꯡꯉꯤꯅꯦ ꯍꯥꯏꯗꯤ ꯈꯪꯗꯦꯗ
ꯃꯕꯥꯅꯤ ꯁꯨꯃꯥꯏꯅ ꯊꯦꯡꯅꯕꯗꯣ ꯃꯥꯅ ꯇꯨꯁꯤꯟꯅꯕ ꯁꯥꯕꯅꯦꯕ
ꯑꯥ
ꯑꯗꯨꯝ ꯌꯦꯡꯉꯣ ꯇꯞꯅ ꯃꯣꯏ ꯏꯁꯂꯣꯃꯣ ꯇꯞꯅ ꯇꯧꯋꯤꯗꯅ ꯑꯗꯨꯝ ꯌꯦꯡ ꯉꯣ ꯃꯣꯏꯕꯥꯅꯤ ꯁꯨꯃꯥꯏꯅ ꯂꯧꯒꯦ ꯇꯧꯔꯤꯉꯩꯗ ꯑꯗꯨꯝ ꯃꯊꯟꯗ ꯑꯗꯨꯝ ꯊꯦꯡꯅꯕ ꯐꯥꯖꯅꯁꯨ ꯊꯦꯡꯕ ꯅꯠꯇꯦ ꯌꯦꯡꯉꯣ ꯇꯥꯞꯅ ꯐꯥꯖꯅ ꯃꯨꯟꯅ ꯌꯦꯡꯅꯗꯤꯀꯣ ꯎꯕꯅꯦ
ꯅꯪꯁꯨ ꯅꯪꯁꯨ ꯏꯁꯇꯥꯗꯤ ꯐꯥꯖꯅ ꯇꯧꯔꯝꯖꯥꯠꯅꯤꯅꯦ
ꯑꯗꯨꯕꯨꯗꯤ ꯈꯪꯗꯦ
ꯑꯩꯁꯨ ꯍꯧꯖꯤꯛꯁꯦ ꯌꯦꯡꯉꯒ ꯌꯦꯡꯉ ꯂꯩꯕ ꯍꯥꯏꯗꯤ ꯀꯃꯥꯏꯅ ꯇꯧꯕ ꯖꯥꯠꯂꯥ ꯑꯩꯕꯨꯗꯤ ꯅꯣꯂꯦꯖ ꯂꯩꯇꯦꯍꯦ ꯃꯤꯅ ꯂꯥꯜꯂꯦ ꯈꯣꯠꯂꯦ ꯍꯥꯏꯕꯗ ꯀꯔꯤ ꯇꯧꯕꯖꯥꯠꯂꯥ ꯑꯗꯨ ꯁꯥꯟꯅꯕ ꯂꯣꯏꯔꯒ ꯀꯩꯅꯣꯁꯨ ꯄꯤꯌꯦꯅꯦ ꯔꯦꯠ ꯀꯥꯔꯠꯁꯨ ꯄꯤꯌꯦ ꯆꯨꯝꯕ꯭ꯔꯥ
ꯄꯤꯌꯦ ꯁꯅꯝ ꯀꯣꯁꯇ ꯀꯣ ꯍꯣꯏ ꯑꯗꯨꯗꯤ ꯎꯝ ꯀꯔꯤ ꯍꯥꯏꯁꯤꯔ ꯃꯣꯏꯅ ꯎꯝ ꯑꯩꯈꯣꯏꯕꯨ ꯁꯨ ꯌꯦꯡꯊꯤꯌꯦ ꯀꯔꯤ ꯀꯔꯥ ꯃꯤꯕꯨ ꯌꯦꯡꯊꯤꯗꯦ ꯃꯤꯕꯨ ꯃꯤꯆꯪ ꯆꯪꯅ ꯇꯧꯕꯅꯤ ꯍꯥꯏꯕꯒꯤꯔꯣꯝꯗ ꯍꯥꯏꯃꯟꯕꯗꯨꯗ ꯎꯝ ꯖꯥꯁꯅ ꯔꯦꯐ꯭ꯔꯤꯅ ꯄꯤꯕꯅꯤꯗ ꯑꯗꯨꯗꯤ
ꯎꯝ ꯑꯗꯣ ꯎꯝ ꯆꯨꯝꯕ꯭ꯔꯥ ꯂꯥꯟꯕ꯭ꯔꯥ ꯑꯥ ꯅꯨꯄꯥ ꯑꯃꯅ ꯀꯩꯅꯣꯗ ꯆꯪꯉꯒ ꯄꯩꯁꯥ ꯂꯥꯡꯈꯠꯄꯗꯨ ꯑꯦꯗꯤꯇꯤꯡꯔ ꯁꯨꯝ ꯑꯆꯨꯝꯕ꯭ꯔꯥꯗꯣ
ꯄꯩꯁꯥ ꯂꯪꯈꯠꯄꯗꯤ ꯎꯗꯦꯍꯦ ꯑꯩ
ꯑꯣ ꯀꯩꯅꯣꯗ ꯎꯝ ꯋꯥꯔꯤ ꯗꯤꯁꯀꯁꯟ ꯇꯧꯈꯃꯩꯅ
ꯍꯣꯏ
ꯑꯥ ꯗꯤꯁꯀꯁꯟ ꯔꯨꯝꯗ ꯆꯪꯉꯒ ꯄꯩꯁꯥ ꯂꯥꯡꯕꯅꯦꯕ
ꯑꯣ ꯑꯗꯨꯃꯛꯇꯤ ꯑꯩ ꯎꯈꯤꯗ꯭ꯔꯦꯀꯣ
ꯑꯣ ꯑꯗꯨꯁꯨ ꯍꯧꯖꯤꯛ ꯀꯟꯅ ꯚꯥꯏꯔꯦꯜ ꯆꯠꯂꯤ ꯀꯂꯥꯛ ꯄꯦꯜꯂꯦ ꯀꯥꯏꯅ ꯃꯤꯅ ꯑꯗꯨꯝ ꯀꯣꯃꯦꯟ ꯄꯤꯕꯗꯣ ꯑꯗꯨ ꯅꯨꯄꯥꯥꯅ ꯆꯪꯉꯤꯁꯤꯅ ꯅꯣꯏ ꯄꯩꯁꯥꯅ ꯂꯩꯅꯔꯒ ꯇꯧꯕ ꯅꯠꯇ꯭ꯔꯥ ꯍꯥꯏꯅ ꯄꯩꯁꯥꯁꯦ ꯂꯥꯡꯁꯤꯟꯕꯅꯦꯕ ꯆꯪꯉꯒ ꯍꯣꯏ ꯊꯩ ꯊꯥꯏꯅꯒꯤꯔꯗꯤ ꯊꯥꯏꯅꯒꯤꯗꯤ ꯑꯣꯏꯔꯝꯃꯣꯏ ꯍꯟꯗꯛꯀꯤꯗꯨ ꯆꯪꯉꯤꯕ ꯅꯨꯄꯥꯁꯤꯁꯨ ꯀꯅꯥꯔꯁꯨ ꯑꯩꯁꯨ ꯈꯪꯗꯦ ꯑꯗꯨꯕꯨ ꯄꯩꯁꯥꯗꯣ ꯐꯥꯅꯌꯥꯝ ꯄꯥꯏꯔꯒ ꯆꯪꯕꯅꯦꯕꯀꯣ
ꯑꯣ
ꯗꯤꯁꯀꯁꯟꯒꯤꯒꯨꯝꯕ ꯀꯩꯅꯣꯗ ꯑꯣꯏꯗꯣꯏꯅꯦ ꯑꯗꯨꯒ ꯄꯩꯁꯥ ꯇꯪꯈꯥꯏꯗꯨꯅ ꯇꯦꯕꯜꯗ ꯊꯝꯃꯦ ꯑꯗꯨꯒ ꯃꯥꯁꯨ ꯑꯩꯈꯣꯏꯗꯗꯤ ꯃꯥꯅ ꯍꯥꯏꯕ ꯋꯥꯗꯣ ꯇꯥꯍꯟꯗꯦꯀꯣ
ꯍꯣꯏ
ꯑꯗꯨꯕꯨ ꯃꯥ ꯋꯥ ꯀꯩꯀꯩꯗꯣ ꯉꯥꯡꯕ ꯂꯣꯏꯔꯒ ꯃꯥꯒꯤ ꯔꯨꯝꯗ ꯂꯩꯃꯤꯟꯅꯕ ꯂꯩꯌꯦꯗꯅ
ꯑꯥ
ꯊꯥꯡꯒꯤ ꯃꯣꯏꯅ ꯆꯤꯡꯊꯣꯛꯀꯦ ꯇꯧꯕ ꯀꯥꯟꯗ ꯄꯩꯁꯥꯗꯣ ꯍꯦꯛꯇ ꯂꯥꯡꯈꯠꯄꯅꯦꯕ ꯑꯗꯨꯒ ꯑꯗꯨꯝ ꯊꯣꯛꯈ꯭ꯔꯦ ꯃꯥꯗꯣ ꯑꯗꯨꯒꯤ ꯃꯤꯁꯤꯡꯅꯦ ꯄꯩꯁꯥ ꯌꯥꯝ ꯄꯥꯝꯕ ꯅꯠ ꯇꯧꯔꯤꯁꯤ ꯅꯣꯏ ꯄꯩꯁꯥ ꯂꯧꯍꯧꯔꯣ ꯀꯂꯥꯛ ꯄꯦꯜꯂꯦꯒꯨꯝꯕ ꯀꯦꯞꯁꯦꯟ ꯃꯌꯥꯝ ꯊꯝꯍꯧꯔꯤ ꯍꯧꯖꯤꯛ
ꯑꯣ ꯑꯩꯈꯣꯏꯁꯦ ꯍꯧꯖꯤꯛꯁꯦ ꯍꯣꯏ ꯃꯤ ꯍꯥꯏꯕꯁꯤꯗꯤꯀꯣ ꯈꯔꯅ ꯅꯨꯡꯁꯤꯕ ꯌꯥꯎꯒꯅꯤ ꯈꯔꯅ ꯅꯨꯡꯁꯤꯗꯕ ꯌꯥꯎꯒꯅꯤ ꯑꯗꯨꯕꯨ ꯃꯅꯨꯡꯗ ꯂꯩꯔꯝꯕ ꯌꯥꯏ ꯂꯩꯔꯝꯗꯕ ꯌꯥꯏ ꯑꯩꯈꯣꯏ ꯂꯣꯏꯅ ꯈꯪꯕ ꯅꯠꯇꯦꯕ ꯅꯠꯇ꯭ꯔꯥ
ꯎꯝ
ꯑꯗꯨꯕꯨ ꯃꯣꯏꯁꯦ ꯈꯪꯗꯦꯅꯦ ꯀꯔꯤ ꯍꯥꯏꯁꯤꯔ ꯑꯌꯥꯝꯕꯁꯤꯡꯅ ꯍꯧꯖꯤꯛꯇꯤ ꯉꯁꯥꯏ ꯁꯅꯥꯈꯤꯕ ꯇꯤꯝ ꯑꯅꯤꯗꯣ ꯐꯖꯩ ꯂꯣꯏꯅ ꯐꯖꯩ ꯑꯗꯨꯕꯨ ꯃꯥꯕꯨ ꯌꯦꯡꯊꯤꯕꯁꯨ ꯌꯥꯝ ꯂꯩꯕꯅꯦꯕ ꯃꯥꯕꯨ ꯅꯨꯡꯁꯤꯕꯁꯨ ꯌꯥꯝ ꯂꯩꯕꯅꯦꯕ ꯑꯗꯨ ꯃꯔꯛꯇ ꯔꯦꯐ꯭ꯔꯤꯅ ꯐꯩ ꯐꯠꯇꯦ ꯍꯥꯏꯕꯗꯣ ꯈꯪꯗ꯭ꯔꯦ ꯑꯗꯨꯗ ꯀꯅꯥꯅ ꯍꯥꯏꯗꯣꯏꯅꯣ ꯑꯃꯨꯛꯀ ꯃꯣꯏ ꯑꯃꯨꯛꯀ ꯁꯣꯏꯌꯦ ꯂꯥꯜꯂꯦ ꯍꯥꯏꯅꯕ ꯑꯃꯨꯛ ꯌꯦꯡꯅꯕ ꯑꯃꯨꯛꯁꯨ ꯂꯩꯕ ꯅꯠꯇ꯭ꯔꯣ ꯇꯤꯚꯤꯒꯨꯝꯅ ꯍꯥꯟ ꯍꯥꯟ ꯅꯀꯣ ꯌꯦꯡꯁꯤ ꯁꯣꯏꯌꯦ ꯁꯣꯏꯗꯦ ꯍꯥꯏꯕꯗꯨ ꯂꯣꯏꯅ ꯎꯕꯅꯦꯕ
ꯎꯝ
ꯍꯧꯖꯤꯛ ꯃꯣꯏꯅ ꯄꯤꯅꯥꯜꯇꯤ ꯐꯪꯍꯟꯒꯗꯕꯅꯤ ꯍꯥꯏꯕꯗꯣ ꯑꯗꯨꯝ ꯃꯣꯏꯅ ꯑꯗꯨ ꯍꯥꯏꯔꯒ ꯂꯩꯌꯦꯕ ꯑꯗꯨꯕꯨ ꯃꯕꯥꯅꯤ ꯊꯦꯡꯅꯕꯗꯣ ꯌꯦꯡꯉꯣ ꯇꯞꯅ ꯑꯗꯨꯝ ꯃꯕꯥꯅꯤ ꯇꯧꯕꯗꯣ ꯁꯣꯏꯕ ꯃꯐꯝ ꯅꯠꯇꯦ ꯃꯥꯅ ꯇꯨꯁꯤꯟꯕꯅꯦꯕ
ꯑꯍꯣꯏ ꯑꯩ ꯎꯋꯦ ꯍꯥꯏꯗꯤ ꯅꯪꯁꯨ ꯑꯩꯁꯨ ꯉꯥꯏꯔꯦ ꯃꯨꯟꯅꯕꯗꯗꯤ ꯈꯤ ꯇꯪ ꯊꯤꯡꯒꯥꯏꯅꯕꯗꯤ ꯃꯍꯧꯁꯥꯅꯤꯀꯣ ꯑꯗꯣ ꯃꯣꯏ ꯃꯥ ꯑꯥ ꯑꯗꯨ ꯅꯨꯄꯥꯕꯨ ꯇꯥꯍꯟꯗ꯭ꯔꯤꯀꯟꯗ ꯕꯣꯟ ꯍꯥꯟꯅ ꯇꯥꯁ ꯇꯧꯋꯦꯀꯣ
ꯑꯗꯨꯅꯦ
ꯑꯥ ꯕꯣꯟ ꯍꯥꯟꯅ ꯇꯥꯖ ꯇꯧꯋꯦ ꯑꯃꯨꯛ ꯀ ꯈꯔꯥꯏ ꯑ ꯃꯨꯟꯅꯔꯦ ꯑꯗꯨꯒ ꯍꯣꯏ ꯇꯨꯈꯤꯕꯅꯦꯕ
ꯍꯣꯏ ꯗꯥꯏꯔꯦꯛ ꯁꯨꯃꯥꯏꯅ ꯊꯦꯡꯅ ꯀꯥꯎꯒꯦ ꯍꯥꯏꯅ ꯊꯦꯡꯅꯕ ꯅꯠꯇꯦ ꯃꯕꯥꯅꯤꯗ ꯌꯦꯡꯉꯣ ꯑ ꯃꯕꯥꯅꯤ ꯄꯨꯜꯂꯒ ꯃꯕꯥꯅꯤ ꯄꯨꯜꯂꯒ ꯇꯪꯈꯥꯏ ꯇꯪꯈꯥꯏ ꯁꯨꯃꯥꯏꯅ ꯂꯥꯛꯄꯗ ꯈꯤꯇꯪ ꯄꯥꯏꯔꯒ ꯑꯃ ꯅꯨꯄꯥꯗꯨꯅ ꯄꯦꯅꯥꯜꯀꯤ ꯄꯦꯅꯥꯜꯇꯤꯒꯤꯗꯃꯛꯇ ꯇꯨꯁꯤꯟꯅꯕꯅꯦꯕ ꯌꯦꯡꯉꯣꯀꯣ ꯑꯗꯨꯝ ꯌꯦꯡꯉꯣ ꯅꯪꯁꯨ ꯎꯒꯅꯤ ꯑꯩꯅ ꯑꯗꯨꯅ ꯍꯣꯏ ꯑꯩꯁꯨ ꯌꯥꯝ ꯌꯦꯡꯕꯅꯦꯕ
ꯑꯩꯁꯨ ꯌꯥꯝ ꯌꯦꯡꯉꯦ ꯑꯗꯨꯒ ꯎꯝ ꯃꯣꯏꯒꯤ ꯀꯣꯁꯀꯤ ꯔꯦꯠ ꯀꯥꯔꯠ ꯄꯤꯕꯁꯨ ꯑꯗꯨ ꯑꯗꯨꯒ ꯃꯣꯏ ꯇꯤꯝ ꯃꯌꯥꯝꯒꯤ ꯌꯦꯂꯣ ꯀꯥꯔꯠ ꯄꯤꯕꯁꯨ
ꯑꯣ
ꯑꯗꯨ ꯑꯩꯁꯦ ꯒꯌꯥꯟ ꯇꯥ ꯑꯩ ꯉꯔꯥꯡ ꯎꯍꯧꯗꯦꯕ ꯑꯗꯨ ꯄꯥꯔꯇꯤ
ꯎꯝ ꯉꯔꯥꯡꯗꯣ ꯌꯦꯡꯕꯗꯣ
ꯌꯥꯝ ꯍꯣꯠ ꯑꯣꯏꯕ ꯃꯥꯜꯂꯦ ꯉꯔꯥꯡꯒꯤ ꯃꯦꯠꯁꯦ
ꯌꯥꯝ ꯁꯥꯏ ꯌꯥꯝ ꯁꯥꯏ ꯄꯥꯏꯕꯗꯤ
ꯑꯗꯨ ꯀꯣꯠꯁ ꯅꯨꯄꯥꯗꯨꯅ ꯑꯥ ꯃꯦꯁꯤꯕꯨ ꯈꯛꯇ ꯑꯥ ꯁꯥꯎꯔꯒ ꯆꯠꯈꯤꯕꯗꯣ ꯀꯔꯤꯒꯤꯔꯥ
ꯃꯣꯏ ꯑꯩꯈꯣꯏꯁꯨ ꯋꯥꯗꯤ ꯐꯖꯅ ꯇꯥꯗꯦꯗꯅꯀꯣ ꯃꯣꯏ ꯉꯥꯡꯅꯕꯗꯣ ꯑꯗꯨꯕꯨ ꯁꯝꯅ ꯍꯥꯏꯕꯗꯀꯣ ꯍꯧꯖꯤꯛ ꯃꯣꯏꯅ ꯑꯣꯔꯒꯅꯥꯏꯁ ꯇꯧꯔꯤꯕ ꯐꯤꯐꯥ ꯄ꯭ꯔꯁꯤꯗꯦꯟ ꯑꯣꯏꯒꯦꯔꯥ ꯃꯣꯏ ꯀꯔꯤ ꯀꯔꯥ ꯑꯣꯏꯒꯦꯔꯥ ꯃꯣꯏꯁꯦ ꯍꯧꯖꯤꯛ ꯅꯪꯅ ꯍꯥꯏꯈꯤꯕ ꯃꯤꯡꯗꯣ ꯑꯗꯨ ꯅꯨꯄꯥꯕꯨ ꯅꯨꯡꯁꯤꯌꯦ ꯄꯥꯝꯃꯦ ꯃꯣꯏꯕꯨ ꯃꯥꯕꯨ ꯈꯛꯇ ꯀꯥꯍꯟꯅꯤꯡꯉꯦ ꯍꯥꯏꯕꯅꯤꯗ ꯃꯤꯌꯥꯝꯡ ꯍꯣꯏ ꯃꯥ ꯑꯗꯨꯒꯤ ꯔꯣꯝꯗꯅꯦꯕ ꯃꯣꯏꯅ ꯍꯥꯏꯔꯤꯗꯣ ꯑꯌꯥꯝꯕꯅ ꯍꯥꯏꯔꯤꯁꯦ ꯅꯪ ꯍꯧꯖꯤꯛ ꯄꯟꯈꯤꯕ ꯅꯨꯄꯥꯒꯤ ꯃꯤꯡꯗꯣ ꯃꯥꯕꯨ ꯀꯥꯍꯟꯅꯤꯡꯉꯦ ꯃꯥꯕꯨ ꯉꯝꯍꯟꯅꯤꯡꯉꯦ ꯑꯁꯤ ꯐꯤꯐꯥꯒꯤ ꯄꯥꯏꯔꯤꯕ ꯑꯆꯧ ꯑꯆꯥꯡꯁꯤꯡꯁꯨ ꯃꯥꯕꯨ ꯈꯛꯇ ꯅꯨꯡꯁꯤꯌꯦ ꯑꯁꯤꯔꯣꯝꯗ ꯍꯥꯏꯕꯅꯤꯗ
ꯑꯩꯗꯤ ꯊꯥꯖꯗꯦꯗ ꯅꯠꯇ꯭ꯔꯥ
ꯍꯩ ꯑꯗꯣ ꯀꯔꯤꯔꯣ ꯃꯤꯅ ꯃꯤꯅ ꯌꯥꯝ ꯎꯁꯤꯠꯇꯤꯌꯦ ꯃꯣꯏꯒꯤꯗꯤ ꯃꯣꯏꯒꯤ ꯑꯣꯄꯤꯅꯤꯌꯟꯁꯨ ꯍꯩꯇꯕ ꯉꯥꯛꯇ ꯄꯤꯌꯦ ꯁꯨꯃꯥꯏ
ꯑꯗꯨꯗꯤ ꯍꯥꯏꯕ ꯌꯥꯗꯦ ꯅꯠꯇ꯭ꯔꯥ
ꯍꯣꯏ
ꯑꯗꯨꯗꯤ ꯂꯥꯛꯅꯦ ꯂꯩꯕꯥꯛꯇꯅꯦ ꯑ ꯃꯣꯏ ꯃꯤꯒꯤ ꯋꯥꯈꯜꯁꯤ ꯌꯥꯝ ꯉꯛꯄꯅꯤꯀꯣ
ꯍꯣꯏ ꯅꯠꯇꯦ ꯑꯗꯨꯕꯨ ꯍꯥꯏꯕ ꯌꯥꯕ ꯋꯥꯔ ꯍꯥꯏꯕꯅꯤꯗ ꯃꯣꯏꯒꯤ ꯑꯣꯄꯤꯅꯤꯌꯟꯗꯤ ꯍꯩꯇꯕ ꯉꯥꯛꯇꯅꯦ ꯀꯥꯏꯅ
ꯍꯥꯏ
ꯑꯗꯨꯒ ꯉꯔꯥꯡꯁꯨ ꯀꯔꯤ ꯍꯥꯏꯕ꯭ꯔ ꯃꯤꯅ ꯏꯖꯤꯞꯁꯇꯤ ꯏꯂꯥꯏ ꯂꯥꯏꯅ ꯉꯝꯒꯅꯤꯗ ꯃꯣꯏꯅ ꯍꯩꯇꯕꯅꯤꯗ ꯍꯥꯏ ꯃꯣꯏꯅ ꯑꯗꯨꯝ ꯍꯩꯗꯔ ꯒꯣꯜ ꯑꯅꯤ ꯆꯜꯂꯤꯜꯂꯤꯗꯣ
ꯑꯗꯨꯅꯦ
ꯍꯩꯇꯕ ꯅꯠꯇꯦꯕ ꯃꯤꯁꯨ ꯍꯩ ꯑꯗꯨ
ꯅꯤꯁꯦ ꯋꯥꯔꯤꯁꯨ ꯂꯩꯗꯨꯅꯤ ꯌꯦꯡꯕꯨ ꯌꯦꯡꯊꯤꯕ ꯂꯩꯈ꯭ꯔꯗꯤ ꯃꯃꯤꯡ ꯄꯟꯕ ꯐꯥꯎ ꯅꯨꯡꯉꯥꯏꯇꯦ ꯍꯥꯏꯕꯗꯣ ꯄꯥꯝꯗꯦ ꯍꯥꯏꯕꯗꯣ ꯑꯗꯨꯒ ꯆꯞ ꯃꯥꯟꯅꯕꯅꯦꯕ ꯑꯗꯨꯕꯨ ꯑꯁꯨꯃꯥꯏꯅ ꯌꯦꯡꯊꯤꯌꯦ ꯃꯥꯕꯨ ꯍꯦꯟꯅ ꯅꯨꯡꯁꯤꯌꯦ ꯃꯥꯕꯨ ꯍꯦꯟꯅ ꯅꯨꯡꯁꯤꯗꯦ ꯍꯥꯏꯔꯅꯤꯡꯉꯥꯏ ꯀꯩꯁꯨ ꯂꯩꯇꯦ ꯅꯠꯇ꯭ꯔ ꯔꯦꯐ꯭ꯔꯤ ꯄꯥꯏꯔꯤꯕꯁꯤꯡꯗꯨꯁꯨ ꯑꯇꯣꯞ ꯑꯇꯣꯞꯄ ꯑꯗꯨꯝ ꯃꯊꯪ ꯃꯊꯪ ꯂꯥꯛꯑꯒ ꯄꯥꯏꯔꯤꯕꯅꯤ ꯃꯤ ꯑꯃꯈꯛꯇꯅ ꯄꯥꯏꯕꯁꯨ ꯅꯠꯇꯦ ꯅꯠꯇ꯭ꯔꯥ
ꯑ ꯑꯗꯨꯒ ꯃꯣꯏ ꯆꯥꯎꯈꯠꯄ ꯋꯥꯔꯜꯒꯤꯗꯤꯅ ꯕꯦꯀꯞ ꯂꯩꯅ ꯌꯦꯡꯕ
ꯍꯣꯏ ꯍꯣꯏ ꯂꯣꯏꯅ ꯂꯩꯕꯅꯤ ꯆꯥꯎꯈꯠꯄꯅꯤꯅꯀꯣ ꯍꯧꯖꯤꯛꯇꯤ
ꯍꯨꯖꯤꯛ
ꯌꯨꯇ꯭ꯌꯨꯕꯔ ꯃꯌꯥꯝꯅ ꯑꯃ ꯑꯃ ꯀꯂꯦꯝ ꯇꯧꯕ ꯃꯌꯥꯝ ꯑꯃ ꯃꯣꯏꯒꯤ ꯆꯦꯅꯦꯜ ꯐꯥꯎꯅꯥꯕ
ꯑꯗꯨꯒꯤꯅꯦ ꯑꯃꯔꯣꯝꯗ ꯍꯥꯏꯔꯗꯤꯀꯣ ꯃꯕꯥ ꯃꯥꯒꯤ ꯃꯤꯡꯁꯦ ꯐꯥꯎꯕꯅꯤꯅ ꯃꯥꯒꯤ ꯆꯦꯅꯦꯜꯗ ꯍꯥꯞꯈ꯭ꯔꯗꯤ ꯃꯤꯅ ꯑꯗꯨꯝ ꯌꯦꯡꯉꯦ ꯀꯣꯃꯦꯟꯁꯨ ꯑꯗꯨꯝ ꯇꯣꯏꯅ ꯂꯥꯛꯀꯅꯤ ꯅꯠꯇ꯭ꯔꯥ
ꯍꯣꯏ
ꯑꯗꯨꯒꯤꯗꯃꯛꯇꯁꯨ ꯇꯧꯕꯅꯤ
ꯑꯩꯈꯣꯏ ꯑꯥ ꯑꯩꯈꯣꯏ ꯒꯤ ꯈꯨꯟꯒꯤ ꯒ꯭ꯔꯨꯞꯇꯐꯥꯎ ꯈꯠꯅꯥ ꯂꯩꯌꯦꯅꯦ
ꯑꯁ ꯑꯩꯈꯣꯏ ꯑꯌꯥ ꯂꯣꯏꯅꯅꯦꯀꯣ ꯑꯩꯈꯣꯏ ꯈꯨꯟꯗꯁꯨꯅꯦ ꯑꯩꯈꯣ ꯑꯁ ꯃꯐꯝ ꯈꯨꯗꯤꯡꯃꯛꯇꯅꯦ
ꯈꯥ ꯅꯨꯄꯥ ꯑꯃꯅ ꯑꯥ ꯀꯣꯃꯦꯟ ꯄꯤꯕ ꯑꯋꯥꯡꯕꯒꯤ ꯑꯣꯏꯔꯣ ꯑꯅꯦꯝꯕꯒꯤ ꯑꯣꯏꯔꯣ ꯃꯣꯏ ꯑꯅꯤ ꯇꯤ ꯌꯥꯝ ꯏꯪꯕ ꯈꯨꯅꯨꯡ ꯅꯨꯡꯉꯥꯏꯅ ꯂꯩꯑꯦ ꯅꯣꯏꯅ ꯁꯤꯗ ꯈꯠꯅꯔ ꯂꯩꯕꯗꯣ ꯃꯣꯏꯅ ꯈꯪꯔꯣꯏ ꯅꯠꯇꯦ ꯑꯥ ꯑꯥ ꯄꯤꯁꯇꯣꯛ ꯇꯧꯔꯖꯦꯌꯦ
ꯃꯥꯁꯦ ꯑꯣꯄꯥ ꯂꯩꯇ꯭ꯔꯕꯅꯦꯕ ꯀꯣꯃꯦꯟ ꯈꯪꯅꯃꯟꯕꯒꯤ ꯃꯥꯁꯦ ꯉꯥꯝ ꯇꯥꯅꯤꯡꯗ꯭ꯔꯥ ꯃꯥꯜꯂꯦꯕ ꯄꯤꯁ ꯇꯣꯛ ꯇꯧꯔꯁꯦꯌꯦ
ꯆꯨꯝꯃꯦ ꯑꯩꯈꯣꯏ ꯑꯩꯈꯣꯏꯅ ꯃꯕꯥꯅꯤꯒꯤ ꯃꯔꯝꯗ ꯌꯥꯝ ꯍꯦꯟꯖꯤꯟ ꯑꯥ ꯋꯥꯔꯤ ꯋꯥꯇꯥꯏ ꯈꯠꯅꯔꯨꯔꯒ ꯀꯔꯤ ꯀꯟꯅꯕ ꯂꯩꯒꯤꯀꯣ
ꯍꯣꯏ
ꯂꯩ
ꯅꯠꯇꯦ ꯑꯩꯈꯣꯏꯗꯣ ꯄꯪꯗ꯭ꯔꯥ ꯍꯥꯏꯕꯅꯤꯗ ꯃꯤꯗꯤ ꯉꯍꯥꯛꯒꯤ ꯁꯨꯃꯥꯏꯅ ꯇꯧꯕ ꯋꯥꯅꯦ ꯃꯤꯗꯤ ꯌꯥꯝ ꯅꯨꯡꯉꯥꯏꯅ ꯂꯛꯖꯔꯤꯗ ꯆꯠꯈ꯭ꯅꯤ ꯑꯃꯨꯛꯀ
ꯍꯣꯏ ꯃꯣꯏꯗꯤ ꯅꯨꯡꯉꯥꯏꯅ ꯂꯩꯔꯤꯕꯅꯦꯕ
ꯊꯤꯅꯝꯁꯨ ꯅꯝꯕ ꯐꯪꯉꯣꯏ ꯑꯩꯈꯣꯏꯗꯤ
ꯆꯨꯝꯃꯦ ꯁꯨꯛꯐꯪ ꯐꯪꯉꯣꯏ ꯃꯣꯏꯗꯤ ꯀꯩꯁꯨ ꯈꯪꯉꯣꯏꯕ ꯑꯩꯈꯣꯏꯕꯨ ꯑꯩꯈꯣꯏꯅ ꯁꯤꯗ ꯑꯁ ꯃꯣꯏ ꯃꯣꯏꯒꯤ ꯃꯔꯨꯞꯒꯨꯝꯅ ꯑꯩ ꯏꯃꯥꯟꯅꯕꯒꯤ ꯏꯃꯥꯟꯅꯕꯕꯨꯁꯨ ꯗꯨꯃꯥꯏꯅ ꯍꯥꯏꯕ ꯌꯥꯔꯣꯏ ꯀꯥꯏ ꯇꯧꯕ ꯇꯥꯏꯞꯇ ꯇꯧꯔꯛꯑꯦꯕ ꯑꯩꯈꯣꯏꯁꯦ
ꯈꯥꯡꯕꯤꯗꯣꯏ ꯉꯥꯏꯔꯦ ꯇꯧꯋꯤꯁꯦ ꯌꯥꯝ ꯉꯛꯑꯦ ꯋꯥꯈꯜꯂꯣꯟꯗꯣ
ꯅꯣꯡ ꯐꯥꯗꯣꯛ ꯅꯨꯡꯉꯥꯏ ꯇꯦ ꯋꯥꯔꯤ ꯅꯨꯡꯉꯥꯏꯁꯦ ꯍꯥꯏꯅ ꯈꯔ ꯍꯥꯏꯕꯗꯤ ꯑꯃꯅꯤꯀꯣ ꯑꯗꯨꯕꯨ ꯍꯦꯟꯖꯤꯟꯅ ꯑꯗꯨꯗ ꯉꯥꯡꯉ ꯀꯩ ꯀꯥꯟꯅꯕꯅꯣ
ꯉꯔꯥꯡꯁꯨ ꯏꯖꯤꯞꯅ ꯒꯣꯜ ꯑꯅꯤ ꯆꯥꯟꯕꯗꯒꯤ ꯃꯤꯒꯤ ꯏꯁꯇꯦꯇꯥꯁ ꯌꯦꯡ ꯉꯝꯗ꯭ꯔꯦ
ꯑꯁ ꯂꯣꯏꯔꯕꯅꯦ ꯉꯔꯥꯡꯗꯣ ꯍꯥꯏꯔꯨꯅꯨ ꯑꯩꯐꯥꯎ ꯌꯦꯡꯕꯗ ꯅꯨꯡꯉꯥꯏꯇ꯭ꯔꯕꯅꯤ
ꯇꯣꯛꯑꯦꯅ ꯎꯝ
ꯇꯤꯀꯦꯠ ꯀꯥꯛꯈꯔꯦꯋꯣ
ꯉꯥꯏꯅꯔꯦꯉꯣ ꯑꯁ ꯏꯁꯣꯔꯒꯤ ꯄ꯭ꯂꯥꯟꯅꯦ ꯃꯣꯏ ꯑꯗꯨꯃꯥꯏꯅ ꯑꯃꯨꯛ ꯀ ꯒꯣꯜ ꯑꯍꯨꯝ ꯆꯥꯟꯕ ꯉꯥꯝꯃꯤꯗꯣ ꯈꯪꯍꯧꯗꯦꯅ ꯑꯅꯤ ꯆꯥꯟꯕꯗꯨꯗꯤ
ꯃꯤꯅꯤꯠ ꯇꯔꯥꯃꯉꯥ ꯃꯅꯨꯡꯗ ꯒꯣꯜ ꯑꯍꯨꯝ ꯑꯃꯨꯛ ꯍꯟꯕꯅꯤꯅ ꯌꯦꯡꯉꯨ
ꯍꯣꯏ ꯗꯥꯎꯅꯦ ꯗꯥꯎꯅꯦ
ꯑꯣ ꯃꯣꯏꯅ ꯍꯥꯏꯅꯔꯤꯁꯦ ꯉꯔꯥꯡ ꯁꯥꯟꯅꯕ ꯅꯨꯄꯥꯗꯤ ꯁꯨꯃꯥꯏꯅ ꯇꯧꯕꯅꯤ ꯌꯥꯗꯦ ꯑꯗꯨꯗꯥ ꯍꯥꯏꯃꯟꯗꯅꯀꯣ ꯑꯁ ꯇꯥꯕ ꯄꯥꯃꯝꯖꯕꯅꯦ ꯈꯣꯢꯁꯨ
ꯆꯤꯟꯅ ꯌꯥꯗꯕꯒꯤ ꯑꯃꯨꯛꯀ ꯉꯥꯝꯍꯟꯕ ꯃꯥꯜꯂꯦꯗ
ꯑꯣ ꯍꯣꯏ ꯍꯣꯏ ꯑꯗꯨꯁꯨ ꯀꯅꯥ ꯈꯪ ꯅꯠꯇ꯭ꯔꯥ
ꯍꯣꯏ ꯃꯤ ꯆꯤꯟꯁꯤꯡꯗꯣ ꯌꯥꯝ ꯀꯜꯂꯛꯈ꯭ꯔꯕꯅꯦ ꯍꯥꯏꯕ ꯑꯅꯦꯝꯕ ꯅꯨꯄꯥꯗꯣ
ꯑꯃꯔꯣꯝꯗ ꯍꯥꯏꯔꯗꯤꯀꯣ
ꯎꯝ
ꯋꯥꯡꯕ ꯅꯨꯄꯥ ꯐꯖꯩ ꯑꯗꯨ ꯍꯧꯖꯤꯛ ꯑꯗꯨ ꯅꯨꯄꯥꯗꯒꯤ ꯍꯦꯜꯂꯤ ꯑꯗꯨ ꯑꯗ ꯍꯥꯏꯕ ꯑꯗꯣ ꯍꯧꯖꯤꯛ ꯉꯔꯥꯡ ꯁꯨꯅꯕ ꯅꯨꯄꯥꯅ ꯍꯦꯟꯅ ꯐꯕꯅꯦ ꯃꯥꯗꯤ ꯌꯥꯝꯅ ꯁꯨꯠ ꯆꯝꯃꯦ ꯋꯥꯉꯥꯡ ꯁꯉꯥꯡꯁꯨ ꯃꯤꯕꯨ ꯐꯠꯇꯕꯗ ꯁꯨꯡꯍꯥꯏ ꯍꯥꯏꯗꯕꯅꯤ ꯏꯟꯇꯔꯚ꯭ꯌꯨꯒꯨꯝꯕꯗꯁꯨ ꯌꯥꯝ ꯆꯝꯕꯅꯦꯕ ꯑꯗꯨꯕꯨ ꯃꯣꯏꯅ